ꯑꯣ ꯇꯥꯕ꯭ꯔꯣ
ꯑꯁ ꯑꯩꯉꯣꯟꯗꯁꯨ ꯀꯔꯤꯃꯇ ꯂꯩꯇꯦꯅꯦ ꯁꯤ ꯗꯨꯀꯥꯟꯁꯤꯅ ꯃꯔꯣꯜ ꯑꯃ ꯂꯩꯇꯕ ꯉꯥꯛꯇ ꯍꯣꯏ ꯂꯩꯇꯕ ꯉꯥꯛꯇꯅꯦ ꯅꯣꯏ ꯊꯡꯅꯕ ꯗꯨꯀꯥꯟꯁꯤꯗꯒꯤ ꯂꯧꯒꯦ ꯍꯥꯏꯑꯣ
ꯇꯥꯕ꯭ꯔꯣ ꯇꯥꯕ꯭ꯔꯣ ꯍꯦꯜꯂꯣ ꯍꯦꯜꯂꯣ ꯇꯥꯕ꯭ꯔꯣ ꯍꯦꯜꯂꯣ ꯍꯦꯜꯂꯣ ꯇꯥꯕ꯭ꯔꯣ ꯊꯕꯛ ꯌꯥꯝ ꯆꯤꯟꯕ ꯃꯥꯜꯂꯦꯗ ꯃꯤ ꯃꯆꯥꯗꯤ ꯊꯕꯛ ꯌꯥꯝ ꯆꯤꯟꯕ ꯃꯥꯜꯂꯦꯀꯣ ꯀꯣꯜ ꯇꯧꯕ ꯀꯥꯏꯁꯦ ꯄꯥꯏꯈꯠꯂꯗꯅ ꯋꯥꯒꯁꯦ ꯀꯩꯁꯨ ꯉꯥꯡꯗ꯭ꯔꯦꯅꯦ ꯇꯥꯕ꯭ꯔꯣ
ꯍꯦꯜꯂꯣ ꯍꯦꯜꯂꯣ
ꯍꯜꯂꯣ
ꯋ‌ꯣ ꯇꯥꯕ꯭ꯔꯣ
ꯍꯥ
ꯇꯥꯕ꯭ꯔꯣ
ꯇꯥꯗꯤꯌ‌ꯦ
ꯑꯁ ꯃꯤ ꯃꯆꯥꯗꯤ ꯕꯥꯔꯗꯦ ꯅꯨꯃꯤꯠꯇ ꯌꯥꯝ ꯄꯣꯡꯉ‌ꯦꯀꯣ
ꯍꯜꯂꯣ
ꯀꯩꯒꯤꯅꯣ ꯀꯣꯜ ꯇꯧꯔ ꯄꯥꯏꯈꯠꯂꯒ ꯋꯥ ꯁꯨꯡꯉꯥꯡ ꯉꯥꯡꯗꯕꯗꯨꯗꯤ
ꯍꯜꯂꯣ
ꯇꯥꯗ꯭ꯔꯣ
ꯑꯁ ꯇꯥꯗꯦꯍꯦ ꯑꯩꯒꯤ ꯃꯤꯂꯤꯌ‌ꯦ ꯍꯥ ꯇꯥꯗꯦ ꯇꯥꯗꯦ
ꯄꯥꯏꯌ‌ꯣ ꯄꯥꯏꯌ‌ꯦ ꯑ‌ ꯑꯥ
ꯅꯪꯗꯤ ꯇꯥꯕ꯭ꯔꯥ
ꯇꯥꯏꯌꯦ ꯇꯥꯏꯌꯦ
ꯑꯁꯤ ꯐꯨꯜ ꯕꯩꯠ ꯆꯠꯄ ꯌꯥꯕ꯭ꯔꯣꯀꯣ
ꯆꯠꯄ ꯌꯥꯕꯅꯦ ꯆꯠꯄ ꯌꯥꯕꯅꯦ
ꯍꯥꯥ
ꯆꯠꯄ ꯌꯥꯕꯅꯦꯕ
ꯇꯦꯁ ꯇꯦꯁ ꯊꯥꯕ ꯌꯥꯕ꯭ꯔꯥ ꯑꯁꯤ ꯑ‌ ꯋꯥꯆꯞꯗ
ꯐꯥꯕ ꯌꯥꯕꯅꯦ
ꯑꯗꯨ ꯍꯪꯕ ꯌꯥꯗꯦ
ꯀꯔꯤ ꯇꯧꯔꯤꯅꯣ
ꯏꯁ ꯅꯨꯄꯤꯗꯨ ꯋꯥꯔꯤ ꯅꯨꯡꯉꯥꯏ ꯅꯨꯡꯉꯥꯏꯕ ꯁꯥꯔꯒ ꯂꯩꯌꯦ
ꯊꯕꯛꯁꯨ ꯇꯧꯗꯕ ꯌꯥꯗꯦ ꯆꯥꯗꯕꯁꯨ ꯌꯥꯗꯦ
ꯆꯥꯁꯨ ꯇꯥꯔꯣ ꯊꯕꯛꯁꯨ ꯇꯧꯔꯣ
ꯑꯗꯨꯅꯦ ꯑꯗꯨ ꯍꯣꯠꯅꯔꯒ ꯂꯩꯕꯅꯦ
ꯊꯥꯏꯅꯒꯤ ꯋꯥꯔꯤꯗꯣ ꯂꯤꯔꯁꯦ ꯍꯥꯏꯒ
ꯀꯗꯥꯏꯗ ꯂꯩꯒꯦ ꯅꯪꯗꯤ
ꯎꯝ
ꯀꯗꯥꯏꯗ ꯂꯩꯒꯦ
ꯃ‌ꯦꯊꯜꯂꯣ ꯑꯗꯣ ꯍꯪꯕ ꯌꯥꯗꯦ ꯑꯁ ꯑꯩꯒꯤꯗꯣ ꯃꯔꯥꯝ ꯎꯝ
ꯃꯔꯛ ꯃꯔꯛ ꯌꯥꯗꯦ ꯃꯔꯛ ꯃꯔꯛ ꯇꯥꯏꯌꯦ ꯃꯔꯛ ꯃꯔꯛꯇ ꯇꯥꯗꯦꯍꯦ ꯅꯪꯒꯤ ꯅꯈꯣꯟꯗꯣ
ꯑꯗꯨ ꯑꯗꯨ ꯑꯗꯨꯝ ꯌꯥꯏ ꯑꯗꯨꯝ ꯑꯗꯨꯝ ꯄꯥꯏꯌꯣ ꯀꯔꯤ ꯀꯔꯤ ꯃꯊꯦꯜ ꯆꯥꯒꯦ ꯉꯁꯤꯗꯤ
ꯀꯥꯡꯁꯣꯏ ꯆꯥꯏꯌꯦ
ꯅꯨꯃꯤꯗꯥꯡꯗꯗꯤ ꯀꯔꯤ ꯅꯨꯃꯤꯗꯥꯡꯗꯗꯤ ꯀꯔꯤ ꯆꯥꯒꯒꯦꯅ ꯈꯟꯕ
ꯑꯣꯛꯁꯥ ꯑꯣꯛꯁꯥ
ꯍꯥꯎꯒꯅꯤ ꯍꯦ
ꯆꯥꯅꯤꯡꯉꯗꯤ ꯂꯥꯛꯑꯣ
ꯆꯥꯅꯤꯡꯉꯗꯤ ꯏꯀꯥꯏ ꯆꯥꯅꯤꯡꯕ ꯏꯀꯥꯏ ꯏꯀꯥꯏꯁꯨ ꯏꯀꯥꯏꯗ꯭ꯔꯗꯤꯀꯣ ꯂꯥꯛꯑꯣ
ꯍꯣꯏ ꯑꯗꯣ ꯑꯥ ꯏꯟꯚꯥꯏꯠ ꯇꯧꯗ꯭ꯔꯗꯤ ꯂꯥꯛꯄ ꯇꯥꯔꯦ ꯑꯗꯣ
ꯏꯀꯥꯏꯗ꯭ꯔꯗꯤ ꯍꯥꯏꯕ ꯋꯥꯅꯦ
ꯍꯣꯏ ꯑꯗꯨ ꯆꯥꯕꯗꯗꯤ ꯆꯥꯕꯗꯗꯤ ꯀꯥꯏꯕ ꯌꯥꯗꯦ
ꯏꯀꯥꯏꯔꯗꯤ ꯃꯥꯛꯁ ꯀꯨꯞꯄꯒ ꯂꯥꯛꯑꯣ
ꯎꯝ ꯑꯗꯨꯁꯨ ꯌꯥꯏꯌꯦ
ꯑꯃꯒꯤꯗꯨ ꯌꯥꯔꯕꯣ
ꯌꯥꯔꯦ ꯌꯥꯔꯦ
ꯂꯣꯏꯒ ꯂꯣꯏꯈ꯭ꯔꯕ꯭ꯔꯥ ꯃꯤ ꯀꯌꯥ ꯁꯨꯔꯦ
ꯀꯔꯤ ꯋꯥꯉꯥꯡꯅꯣ ꯅꯪꯒꯤꯗꯣ ꯑꯁꯤ ꯃꯐꯝ ꯅꯠꯇꯦ
ꯌꯥꯝ ꯅꯨꯡꯁꯤꯕ ꯁꯥꯔꯗꯅ ꯀꯩꯁꯨ ꯈꯪꯗ꯭ꯔꯒ
ꯑꯩꯁ ꯃꯤꯠꯇꯣ ꯄꯥꯡꯊꯣꯛꯄ ꯌꯥꯗ꯭ꯔꯦꯍꯦ ꯉꯁꯤꯗꯤ
ꯇꯨꯝꯃꯣ ꯇꯨꯝꯃꯣ
ꯇꯝꯗ꯭ꯔ ꯉꯁꯤꯗꯤ ꯇꯨꯝꯃꯣꯏꯗ ꯅꯨꯡꯊꯤꯟꯗ ꯑꯍꯤꯡꯗ ꯐꯖꯅ ꯇꯨꯝꯒꯦ ꯉꯁꯤ
ꯑꯍꯤꯡꯗꯅ ꯑꯍꯤꯡꯗꯅ ꯑꯃꯨꯛꯀ ꯋꯥꯔꯤ ꯁꯥꯒꯗꯧꯕ
ꯎꯝ ꯎꯝ ꯎꯝꯕ ꯐꯠꯇꯦ ꯍꯌꯦꯡ ꯊꯥꯔꯁꯗꯦꯅꯦ
ꯍꯥꯥ
ꯉꯁꯤ ꯋꯦꯅꯦꯁꯗꯦꯅꯦꯕ
ꯉꯁꯤ ꯑꯥ ꯉꯔꯥꯡ ꯋꯦꯅꯥꯁꯗꯦꯅꯦ ꯍꯥꯏꯕ ꯅꯠꯇ꯭ꯔꯣ
ꯉꯁꯤ ꯋꯦꯅꯁꯗꯦꯅꯤ
ꯑꯣ ꯍꯌꯦꯡ ꯊꯥꯔꯁꯗꯦ ꯑꯁ ꯑꯗꯨꯗꯤ ꯃꯇꯝ ꯃꯣꯜꯂꯤꯅꯦ
ꯀꯅꯥ ꯀꯅꯥ ꯂꯩꯒꯦ ꯅꯪꯗꯤ
ꯏꯊꯟꯇ ꯂꯩꯌꯦ
ꯌꯥꯝ ꯅꯨꯡꯉꯥꯏꯅ ꯂꯩꯕ ꯃꯥꯜꯂꯦꯍꯦ
ꯅꯨꯡꯉꯥꯏꯅ ꯏꯪꯅ ꯆꯤꯛꯅ ꯂꯩꯌꯦ
ꯗꯨꯅ ꯐꯩꯌꯦ ꯃꯦꯗꯤ ꯇꯧꯒꯗꯧꯕꯅꯦ
ꯎꯝ ꯏꯛꯅ ꯆꯦꯛꯅ ꯅꯨꯉꯥꯏꯅ ꯂꯩꯌꯦ
ꯑꯁ ꯅꯨꯡꯁꯥꯁꯨ ꯊꯣꯛꯇꯦ ꯅꯣꯡꯁꯨ ꯇꯥꯗꯦ ꯉꯁꯤꯗꯣ ꯋꯦꯗꯔꯗꯤ ꯐꯖꯗꯤ ꯐꯖꯩꯍꯦ ꯅꯨꯡꯉꯥꯏꯍꯦ
ꯅꯨꯡꯉꯥꯏꯕꯅꯦ ꯅꯨꯡꯉꯥꯏꯕꯅꯦ ꯎꯝ ꯑꯗꯨꯒꯨꯝꯕ ꯋꯦꯗꯔꯅ ꯕꯦꯁ ꯋꯦꯗꯔ
ꯎꯝ ꯍꯝ ꯅꯨꯡꯉꯥꯏꯕꯁꯤꯗꯤ
ꯀꯅꯥ ꯀꯅꯥ ꯂꯩꯒꯦ ꯅꯥꯎꯟꯕꯤ
ꯑꯩ ꯏꯊꯟꯗ ꯂꯩꯌꯦ
ꯑꯦ ꯅꯊꯟꯗꯔꯣ
ꯃꯣꯏ
ꯅꯣꯏꯅꯤ ꯂꯩꯕ ꯂꯩꯕꯗꯥꯏꯅꯦ
ꯄꯥꯈꯪ ꯄꯥꯈꯪꯅꯕꯨ ꯊꯟꯇ ꯂꯩꯗ꯭ꯔꯗꯤ ꯀꯅꯥꯒ ꯂꯩꯒꯗ꯭ꯔꯣ ꯑꯥ
ꯂꯩꯁꯥꯕꯤ ꯑꯩꯒ ꯂꯩꯒꯗꯧꯕꯅꯦ
ꯑꯤꯁꯥꯥꯕꯤꯗꯣ ꯑꯈꯣꯏꯕꯨꯗꯤ ꯀꯅꯥꯁꯨ ꯄꯥꯝꯕꯤꯗ꯭ꯔꯦꯗ
ꯑꯁ ꯎꯝ ꯌꯥꯝ ꯊꯤꯌꯦ ꯍꯦ ꯀꯔꯤꯅꯣ
ꯑꯥ ꯎꯝ ꯑꯁ ꯉꯔꯥꯡ ꯑꯍꯤꯡꯗꯣ ꯇꯨꯝꯗꯕꯒꯤ ꯉꯁꯤꯗꯣ ꯌꯥꯝ ꯋꯥꯔꯦꯅꯦ
ꯍꯥꯥ
ꯉꯔꯥꯡ ꯑꯍꯤꯡꯗꯣ ꯋꯥꯔꯜ ꯀꯞ ꯌꯦꯡꯕꯒꯤ ꯇꯨꯝꯗꯕꯒꯤ ꯉꯁꯤꯗꯣ ꯌꯥꯝ ꯋꯥꯔꯦꯕ
ꯀꯅꯥꯅ ꯇꯨꯝꯃꯨꯅꯨ ꯍꯥꯏꯕ꯭ꯔꯥ ꯃꯤꯅ ꯇꯨꯝꯒꯅꯨ ꯍꯥꯏꯕꯁꯨ ꯅꯠꯇꯦ ꯅꯪꯅ ꯅꯠ ꯇꯨꯝꯗꯕꯒꯤꯅꯤꯅꯦ
ꯑꯗꯨꯕꯨꯗꯤ ꯀꯅꯥꯅꯁꯨ ꯍꯥꯏꯗꯦ ꯑꯗꯨ ꯋꯥꯔꯜ ꯀꯞꯗꯣ ꯑꯃꯨꯛ ꯂꯥꯛꯀꯗꯧꯕ ꯅꯠꯗꯕꯅꯤꯅ ꯑꯣꯏꯁꯨ ꯌꯦꯡꯕꯗꯣ ꯄꯥꯝꯃꯦꯕ
ꯃꯥ ꯌꯦꯡꯉꯦ ꯋꯥꯅ ꯌꯦꯡꯕꯤꯌꯦꯕ ꯍꯥꯏꯕ ꯎꯝ ꯎꯝ ꯃꯣꯏꯅ ꯃꯣꯏꯅꯁꯨ ꯐꯥꯎꯟꯁꯨ ꯐꯥꯎꯟꯔꯣꯏ ꯄꯩꯁꯥ ꯊꯥꯔꯛꯀꯅꯤ ꯍꯥꯏꯕ꯭ꯔꯣ
ꯄꯩꯁꯥ ꯃꯣꯏꯅ ꯊꯥꯔꯛꯄ ꯍꯥꯏꯒꯅꯣ ꯃꯣꯏꯒꯤꯗꯃꯛ ꯑꯈꯣꯏ ꯁꯤꯗ ꯄꯩꯁꯥ ꯌꯥꯝ ꯇꯤꯡꯅ ꯂꯩꯕꯅꯦ
ꯎꯝ ꯑꯗꯣꯅꯦꯕ ꯀꯦꯝꯇ ꯀꯅꯥꯗꯦꯕ ꯑꯗꯣ ꯁꯣꯔꯣꯛꯄꯨꯗꯤ ꯐꯖꯅ ꯇꯨꯝꯊꯣꯛꯑꯣ ꯅꯨꯉꯥꯏꯅ
ꯑꯗꯨꯕꯨꯗꯤ ꯌꯥꯏ ꯑꯗꯨ ꯎꯁ ꯃꯣꯏꯒꯤ ꯉꯔꯥꯡꯗꯨꯗꯤ ꯇꯨꯝꯕ ꯌꯥꯗ꯭ꯔꯦꯗ
ꯂꯝꯕꯤꯗꯨ ꯁꯦꯝ ꯎꯝ ꯑꯗꯨꯝ ꯁꯦꯝꯕꯤꯌꯦ ꯍꯥꯏꯕ꯭ꯔꯣ ꯅꯨꯡ ꯆꯨꯔꯁꯨ
ꯅꯣꯡ ꯆꯨꯔꯁꯨ ꯁꯦꯝꯒꯅꯤ ꯀꯩꯅꯣ
ꯑꯣ ꯍꯨꯖꯤꯛꯗꯤ ꯔꯦꯅꯤꯡ ꯁꯤꯖꯟ ꯑꯣꯏ ꯐ꯭ꯔꯕꯅꯦꯅ ꯃꯣꯏꯁꯦ ꯇꯣꯛꯈ꯭ꯔꯒꯦꯔꯥ ꯇꯣꯛꯈ꯭ꯔꯖꯥꯠꯂꯣ ꯍꯟꯕꯅꯤ
ꯃꯣꯏꯒꯤꯗꯤ ꯀꯩꯁꯨ ꯀꯥꯏꯕ ꯂꯩꯇꯦ ꯅꯣꯡ ꯆꯨꯔꯁꯨ ꯅꯣꯡ ꯆꯨꯗ꯭ꯔꯁꯨ ꯑꯗꯨꯝ ꯃꯣꯏꯒꯤ ꯊꯕꯛ ꯇꯧꯒꯗꯧꯕꯗꯣ ꯑꯗꯨꯝ ꯇꯧꯕꯅꯦ ꯃꯣꯏꯗꯤ ꯃꯣꯏꯒꯤꯗꯃꯛꯇꯤ ꯌꯥꯝ ꯋꯥꯕꯗꯤ ꯊꯣꯛꯇꯦ ꯆꯥꯛ ꯏꯟꯁꯥꯡ ꯊꯣꯡꯕ ꯑꯗꯨꯒꯨꯝꯕꯗꯨꯗꯤ ꯈꯔ ꯋꯥꯕ ꯌꯥꯏꯀꯣ
ꯑꯗꯨ ꯃꯣꯏꯒꯤ ꯃꯣꯏꯗꯖꯨ ꯐꯖꯅ ꯁꯥꯈ꯭ꯔꯗꯤ ꯌꯥꯗꯤ ꯌꯥꯏꯅꯤꯌꯦ
ꯑꯣꯏ ꯃꯣꯏꯒꯤꯗꯤ ꯀꯩꯁꯨ ꯅꯠꯇꯦꯗ ꯍꯧꯖꯤꯛꯇꯤ ꯑꯥ ꯑꯩꯍꯦ
ꯀꯗꯥꯏ ꯐꯥꯎ ꯇꯧꯈ꯭ꯔꯦ ꯅꯨꯃꯤꯠ ꯅꯨꯡꯇꯤꯒꯤ ꯇꯧꯕ꯭ꯔꯥ ꯃꯣꯏꯁꯦ ꯊꯕꯛ
ꯅꯨꯡꯇꯤꯒꯤ ꯇꯧꯕꯅꯦ ꯂꯣꯏ ꯑꯥ ꯂꯣꯏꯈꯤꯔꯣꯏ ꯍꯧꯕꯗ ꯉꯥꯏꯔꯤ ꯍꯥꯏꯌꯦ
ꯀꯥꯏꯗꯒꯤ ꯍꯧꯕ꯭ꯔꯥ ꯈꯨꯟꯗꯒꯤꯔꯥ ꯑꯥꯝ